ꯍꯜꯂꯣ
ꯎꯝ
ꯇꯧꯔꯛꯇ꯭ꯔꯕ
ꯇꯥꯕ꯭ꯔꯣ
ꯇꯥꯏꯌꯦ ꯇꯥꯏꯌꯦ
ꯎꯝ ꯎꯝ
ꯃꯦꯁꯦꯁꯇꯨꯕꯨ ꯍꯜꯂꯛꯇ꯭ꯔꯕꯣ ꯀ
ꯃꯥꯅ ꯃꯥꯅ ꯊꯔꯥꯎ ꯃꯥꯅ ꯊꯥꯔꯛꯄ ꯀꯥꯟꯗ ꯑꯩꯗꯣ ꯌꯥꯝ ꯄꯣꯝꯒ ꯂꯩꯍꯧꯕ ꯑꯗꯨꯏꯅꯤ
ꯏ ꯑ ꯑꯗꯨ ꯑꯗꯨ ꯏꯕꯨ
ꯑ ꯑꯩ ꯅꯪꯒ ꯋꯥꯔꯤ ꯁꯥꯟꯅꯔꯒ ꯂꯩꯕꯅꯤ ꯑꯥ ꯅꯨꯡꯇꯤꯗ ꯈꯪꯗꯦ ꯃꯥ ꯑꯇꯣꯞꯄꯒ ꯀꯣꯜ ꯇꯧꯔꯝꯕꯁꯨ ꯌꯥꯏ
ꯑ ꯀꯩꯩꯅ ꯐꯁ ꯀꯗꯣ ꯅꯪꯦ ꯀꯣ
ꯍꯥꯝ
ꯖꯤꯔꯤ ꯀꯦꯕ ꯅꯪꯒ ꯀꯣ ꯁꯥꯟꯅꯗ꯭ꯔꯤꯉꯩꯗ ꯀꯔꯤꯅꯣ ꯅꯪꯅ ꯍꯥꯏꯒꯦ ꯇꯧꯔꯝꯃꯤꯗꯣ
ꯃꯥꯅ ꯇꯧꯔꯛꯄ ꯑꯃ ꯋꯥꯆꯞꯇꯨꯗ
ꯑꯣ ꯏꯕꯅꯤꯔꯟ꯭ꯔ ꯍꯪꯦꯗ
ꯎꯝ
ꯑ ꯑꯗꯨꯗ ꯈꯨꯝꯍꯧꯗ꯭ꯔꯕꯅꯦꯕ
ꯎꯝ
ꯐꯣꯔꯦꯟ ꯇꯧꯔ ꯀꯅꯤꯗ ꯆꯤꯟꯅ ꯋꯥꯔꯤ ꯁꯥꯟꯅꯕ ꯑꯣꯏꯔꯗꯤ ꯃꯥ ꯑꯗꯨ ꯂꯣꯏꯔꯒ
ꯌꯥꯔꯅꯤꯗ ꯑꯩ ꯉꯥꯏꯍꯥꯛ ꯂꯩꯔꯗꯤ ꯕꯣꯜ ꯌꯦꯡꯈ꯭ꯔꯅꯤ
ꯑꯁꯤꯁꯤ ꯏꯗꯣꯅꯦ ꯑꯩꯇ ꯅꯦ ꯁꯥꯟꯅꯔꯤꯗꯣ ꯑꯩꯒꯤ ꯇꯤꯝ ꯂꯩ
ꯎꯝ ꯐꯩ ꯐꯩ ꯀꯔꯝꯕꯅꯣ ꯎꯝ ꯖꯄꯥꯟꯗꯣ ꯁꯄꯦꯟꯟꯗꯣ
ꯏꯁꯄꯦꯟ ꯀꯥꯏꯅ ꯉꯁꯤ ꯭ꯔꯖꯣꯁꯟ ꯑꯗꯨ
ꯑꯦ ꯕ꯭ꯔꯥꯖꯤꯜꯒ ꯖꯄꯥꯟ ꯅꯠꯇ꯭ꯔꯣ
ꯍꯣꯏ ꯑꯩ ꯅꯪꯉꯣꯟꯗ ꯍꯥꯏꯗꯤ ꯍꯥꯏꯈ꯭ꯔꯕꯅꯤꯅꯦ ꯅꯪꯅ ꯅꯪ ꯅꯪꯒꯤꯗꯨ ꯍꯥꯟꯅ ꯍꯥꯏꯔꯛꯑꯣꯅꯦ ꯀꯔꯝꯕ ꯁꯞꯄꯣꯔꯠ ꯇꯧꯧꯕꯩꯅꯣ ꯖꯄꯥꯟ ꯑꯣꯏꯗꯕ ꯃꯥꯜꯂꯦ
꯭ꯔꯖꯤꯜꯣ
ꯑꯦ ꯄ꯭ꯔꯖꯜꯅꯦꯦ
ꯎꯝ
ꯅ ꯄꯦꯟ
ꯅꯠꯇꯦ ꯏꯗꯤ ꯑꯩ ꯌꯦꯡꯗ꯭ꯔꯤ ꯉꯁꯤꯅ ꯑꯍꯥꯟꯕ ꯑꯣꯏꯗꯣꯏꯅꯤ
ꯑꯗꯨ ꯀꯔꯝꯕ ꯁꯞꯄꯣꯔꯠ ꯇꯧꯒꯦ ꯍꯥꯏꯕꯅꯦ ꯀꯔꯤ
ꯈꯪꯗꯦ ꯅꯪꯒꯤ ꯎꯝ ꯅꯪꯒꯤꯗꯃꯛꯇ ꯁꯞꯄꯣꯔꯠ ꯇꯧꯕꯤꯒꯦ
ꯁꯄꯣꯠ ꯇꯧꯕꯤꯔꯣ ꯏꯕꯥꯅꯤ ꯃꯤꯆꯪ ꯑꯣꯏꯔꯁꯦ ꯄꯥꯔꯇꯤ ꯑꯣꯏꯁꯦ ꯏ
ꯄꯔꯗꯤ ꯀꯝꯗꯎꯕ ꯄꯔꯣꯏꯗꯤꯀꯣ ꯅꯪꯅꯁꯨ ꯄꯣꯔꯠꯇ ꯑ ꯅꯪꯅ ꯁꯞꯄꯣꯔꯠ ꯇꯧꯕꯤꯕꯗꯨ ꯀꯃꯥꯏꯅ ꯄꯣꯛꯎꯗꯣꯏꯅꯣ ꯍꯥꯏꯗ
ꯃꯥꯅꯤ ꯃꯥꯅꯤ ꯎꯝ ꯎꯝ ꯈꯨꯔꯨꯝꯃꯒ ꯌꯦꯡꯖꯔꯣ ꯕꯣꯗꯣ
ꯈꯤꯇꯪ ꯈꯤꯇꯪ ꯈꯤꯇꯪꯗꯤ ꯍꯥꯏꯖꯤꯜꯂꯁꯦꯕ
ꯎꯝ
ꯑꯗꯨꯝ ꯐꯥꯒꯤ ꯐꯥꯒꯤ ꯇꯧꯔꯒ ꯍꯦꯛ ꯈꯔ ꯐꯖꯕꯅꯦꯗ ꯖꯄꯥꯟꯈꯣꯏꯁꯨ ꯍꯩꯕꯅꯦ ꯦꯡ ꯦꯡ ꯇꯥꯔꯦ ꯀꯅꯥꯅ ꯉꯝꯒꯦ ꯑꯗꯨꯝ ꯑꯦꯁꯤꯌꯥ ꯑꯦꯁꯤꯌꯥꯒꯤ ꯑꯣꯏꯕꯅꯤꯅ ꯑꯗꯨꯝ ꯁꯞꯄꯣꯔꯠꯇꯤ ꯇꯧꯕꯤꯈꯤꯕꯅꯦ ꯎꯄꯥꯏꯟꯗꯣ ꯍꯥꯟꯅꯒꯤ ꯁꯟꯅꯅꯕꯗꯗꯤ ꯑꯗꯨ ꯑꯣꯏꯁꯨ ꯒꯤꯅ ꯑꯃꯨꯛ ꯕ꯭ꯔꯥꯖꯤꯜꯒ ꯁꯥꯟꯅꯒꯗꯧꯕꯩꯀꯣ
ꯎꯝ ꯑꯦ ꯃꯣꯏ ꯗꯥꯎ ꯗꯥꯎꯗꯒꯤꯁꯨꯦ ꯂꯩꯕꯅꯤꯗ ꯑ ꯀꯩꯅꯣ ꯑꯗꯨ ꯐꯦꯅꯥꯜꯇꯤꯒꯨꯝꯕ ꯄꯤꯕ ꯀꯥꯟꯗ ꯃꯣꯏ ꯗꯥꯎ ꯂꯩꯔꯗꯤ ꯑꯗꯨꯝ ꯉꯝꯃꯤꯗꯅ ꯁꯣꯜꯂꯁꯨ ꯆꯪꯉꯗꯤ ꯑꯗꯨꯝ ꯉꯝꯈ꯭ꯔꯦꯕ ꯍ
ꯅꯪꯗꯤ ꯈꯨꯟꯗ ꯏꯁꯄꯣꯔꯠꯁꯀꯨꯝꯕ ꯁꯥꯟꯅꯕ꯭ꯔꯣ
ꯑꯁ ꯍꯥꯏꯔꯛꯑꯅꯨ ꯑꯩ ꯁꯤꯌꯥꯗꯣ ꯍꯥꯀꯨꯝꯗꯣ ꯑꯩ ꯀꯔꯤꯔ ꯑꯩꯈꯣꯏ ꯂꯩꯁꯥꯕꯤ ꯍꯥꯏꯗꯤ ꯀꯔꯤ ꯍꯥꯏꯁꯤꯔꯥ ꯂꯩꯁꯥꯕꯤ ꯅꯧꯅ ꯂꯤꯡꯈꯠꯂꯛꯄꯁꯤꯡꯗꯣ
ꯑꯥ
ꯑꯗꯨꯒꯤ ꯀꯩꯅꯣ ꯏꯁꯄꯣꯔꯠ ꯁꯥꯟꯅꯕꯗ ꯌꯥꯎꯕ ꯑꯩꯈꯣꯏꯗꯣ ꯀꯔꯤꯁꯤꯔ ꯎ ꯑꯍꯟꯁꯤꯡꯒ ꯁꯥꯟꯅꯑꯕ
ꯑꯥ
ꯍꯥꯏꯗꯤ ꯃꯃꯥꯁꯤꯡꯒ ꯁꯥꯟꯅꯕ ꯑꯩꯈꯣꯏ ꯂꯩꯁꯥꯕꯤ ꯑꯉꯥꯡꯁꯤꯡꯒ ꯃꯃꯥꯁꯤꯡꯒ ꯁꯥꯟꯅꯕ ꯑꯗꯨ ꯑꯩꯁꯨ ꯌꯥꯎꯋꯦꯕꯀꯣ ꯁꯤꯒꯤ ꯇꯧꯅꯤ ꯅꯪ ꯑꯗꯨꯅ ꯑꯍꯥꯟꯕꯁꯨ ꯑꯣꯏꯌꯦꯕ ꯑꯩꯗꯣ ꯁꯥꯟꯅꯕꯗ
ꯑꯦ ꯣꯁꯜ ꯣꯔꯅꯣꯕꯅꯣ
ꯐꯨꯠꯕꯣꯜ
ꯋꯥ
ꯆꯦꯟꯕꯗ ꯑꯩ ꯈꯣꯡꯒꯁꯦ ꯂꯣꯏꯅ ꯅꯥꯕꯅꯤ ꯑꯩ
ꯎꯝ ꯑꯩꯗꯤ ꯐꯨꯠꯕꯣꯜ ꯄꯥꯝꯃꯒ ꯂꯩꯔꯦ ꯍꯥ
ꯎꯝ
ꯍꯟꯗꯛ ꯃꯔꯛ ꯋꯥꯔꯜ ꯀꯞ ꯏꯂ ꯋꯥꯔꯜ ꯀꯞ ꯂꯩꯕ ꯑꯣ ꯋꯥꯔꯜ ꯀꯞ ꯋꯥꯔꯜ ꯀꯞ ꯂꯩꯕ ꯌꯥ ꯁꯥꯟꯅꯕ ꯆꯠꯇ꯭ꯔꯦꯅꯦ ꯅꯨꯡꯇꯤꯒꯤ ꯆꯠꯂꯦꯅꯦ ꯑꯁꯨ ꯅꯨꯡꯇꯤꯒꯤ ꯑꯗꯨꯁꯨ ꯅꯨꯡꯇꯤꯒꯤ ꯆꯥꯝꯃ ꯆꯥꯝ ꯑꯃ ꯇꯤꯡꯉꯒ ꯇꯔꯞꯇ
ꯑꯁ
ꯑꯩ ꯁꯤꯗꯁꯨ ꯑꯉꯥꯡ ꯑꯉꯥꯡꯁꯤꯡ ꯂꯩꯌꯦꯕ
ꯎꯝ
ꯃꯣꯏꯗꯨꯁꯨ ꯌꯥꯝ ꯄꯣꯁꯟꯅꯕ ꯄꯥꯝꯕ ꯈꯨꯟꯒꯤ ꯑꯩꯈꯣꯏ ꯈꯨꯟꯒꯤ ꯃꯤꯁꯤꯡ ꯑꯉꯥꯡꯁꯤꯡ ꯌꯥꯝ ꯂꯩꯔꯕꯀꯣ ꯀ꯭ꯂꯥꯁ ꯁꯂꯕꯦꯟ ꯇꯨꯌꯦꯜꯞ ꯀꯥꯕ
ꯎꯝ
ꯁꯨ ꯐꯨꯠꯕꯣꯜꯗ ꯌꯥꯝ ꯁꯥꯟꯅꯅꯤꯡꯕꯒꯤ ꯑꯗꯨꯝ ꯃꯣꯏꯗꯨꯁꯨ ꯄꯨꯕꯤꯔꯒ ꯍꯥꯏꯕꯗꯤ ꯃꯤꯗꯣ ꯈꯣꯝꯖꯤꯜꯂꯒꯀꯣ ꯍꯥꯏꯕꯗꯤ ꯇꯔꯐꯀꯤ ꯑꯣꯏꯕꯅꯤꯅ ꯄꯩꯁꯥ ꯊꯤꯒꯗꯕꯅꯤꯅ
ꯎꯝ
ꯃꯤꯗꯣ ꯄꯨꯟꯁꯤꯜꯂꯒ ꯑꯗꯨꯝ ꯁꯥꯟꯅꯕꯤꯗꯦ ꯃꯔꯛ ꯃꯔꯛꯇ ꯑꯩꯌꯥꯝ ꯑꯗꯨꯝ ꯁꯥꯟꯅꯩꯗ ꯞꯇꯥ ꯍꯞꯇꯥ ꯑꯃꯗ ꯑꯅꯤꯔꯛ ꯀꯨꯝꯕꯗꯤ ꯁꯥꯟꯅꯩꯗ ꯁꯣꯏꯗꯕꯤ ꯍꯗꯣ ꯍꯟꯗꯛ ꯍꯟꯗꯛ ꯃꯥ ꯍꯟꯗꯛ ꯃꯔꯛꯇꯤ ꯁꯥꯟꯅꯗ꯭ꯔꯦꯗ ꯃꯣꯏ ꯈꯨꯟ ꯆꯠꯇ꯭ꯔꯦꯀꯣ
ꯎꯝ
ꯑꯩꯁꯦ ꯑꯩꯁꯦ ꯈꯨꯟꯗ ꯂꯥꯛꯑꯣ ꯍꯥꯏꯅ ꯀꯥꯎꯔꯛꯄꯅꯤꯅꯦ ꯑꯩꯈꯣꯏ ꯌꯨꯠꯀꯤ ꯄ꯭ꯔꯦꯁꯤꯗꯦꯟꯗꯨꯅ ꯈꯪꯉꯦꯗꯅ ꯈꯨꯟꯗ ꯇꯧꯔꯤꯕ ꯃꯌꯥꯝ ꯑꯗꯣ ꯁꯦꯝꯃꯤꯕ ꯔꯦꯗꯤ ꯊꯧꯔꯥꯡ ꯇꯧꯔꯤꯕꯁꯤꯡꯗꯣ
ꯎꯝ
ꯈꯪꯒꯗ꯭ꯔꯣ ꯍꯥ ꯀꯩ ꯀꯩ ꯊꯣꯛ ꯀꯩ ꯀꯩ ꯊꯣꯛ ꯥꯊꯣꯛꯄꯗ ꯉꯥꯛꯊꯣꯛꯅꯤꯡꯉꯥꯏ ꯁꯦꯝ ꯁꯥꯕꯁꯤꯡꯗꯣ ꯑꯩꯁꯨ ꯌꯥꯎꯧꯕ ꯂꯥꯛꯑꯣ ꯍꯥꯏꯅ ꯐꯣꯟ ꯇꯧꯔꯛꯄꯒꯨꯝꯕ
ꯃꯇꯦꯡ ꯄꯥꯡꯕꯗꯨꯔꯣ
ꯁꯤꯞ ꯁꯦꯝꯃꯗꯅ ꯉꯁꯤꯅ
ꯉꯁꯤꯅ ꯉꯁꯤꯅ ꯁꯦꯝꯃꯨꯛ ꯂꯦꯞꯀꯗꯕꯅꯤ ꯍꯥꯏꯕꯒꯤ ꯂꯩꯗꯅ ꯅꯨꯡꯗꯥꯡꯒꯤ ꯁꯤꯐꯀꯨꯝꯕ ꯁꯦꯝꯃꯤꯗꯅ ꯃꯣꯏꯁ ꯂꯤꯞ ꯄꯒꯤ
ꯎꯝ
ꯈꯨ ꯈꯨꯟ ꯉꯥꯛꯅꯤꯉꯥꯏꯗꯣ
ꯎꯝ
ꯑꯗꯨꯒꯤꯗꯤ ꯐꯣꯟꯗꯤ ꯇꯧꯔꯛꯄꯅꯦꯕ ꯑꯣ ꯎꯄꯥꯏ ꯂꯩꯇꯕ ꯑꯩꯁꯦ
ꯎꯝ ꯅꯪ ꯎꯄꯥꯏ ꯂꯩꯗꯗꯤ ꯆꯠꯠꯇꯗ
ꯁꯥꯎꯔꯨꯔꯅꯨ ꯇꯧꯔꯦ ꯍꯥꯏꯕꯤꯔꯦ
ꯎꯝ
ꯄꯥꯏ ꯂꯩ ꯏꯇ
ꯅꯪ ꯈꯨꯟꯗꯗꯤ ꯀꯔꯝ ꯀꯥꯟ ꯆꯠꯇꯣꯏꯕ
ꯁ ꯑꯩ ꯀꯨꯟꯁꯦ ꯑꯣꯛꯇꯣꯕꯔꯗ ꯑꯃꯔꯛ ꯆꯠꯄ ꯌꯥꯏꯌꯦꯦ ꯑꯗꯨꯒ ꯗꯤꯁꯦꯝꯕꯔꯗꯨꯗꯤ ꯁꯣꯏꯗꯅ ꯆꯠꯂꯛꯄꯂꯑꯅꯤ
ꯎꯝ
ꯑꯣꯛꯇꯣꯕꯔꯁꯤ ꯑꯃꯨ ꯆꯠꯂꯨꯔꯁꯤꯔꯀꯟꯕ
ꯎꯝ
ꯅꯍꯥꯟ ꯃꯥꯔꯁꯀꯤꯗꯨꯗ ꯑꯩꯒꯤ ꯕꯕꯥꯗ ꯅꯥꯔꯒ ꯂꯥꯛꯑꯦꯕ
ꯎꯝ ꯀꯔꯤ ꯑꯣꯏꯅ ꯉꯝꯗꯔ꯭ꯤꯅꯣ ꯑꯩꯁꯦ
ꯃꯥꯔꯁ ꯑꯗꯨ ꯅꯥꯕꯗꯃ ꯀꯩꯅꯣ ꯀꯔꯝꯕ ꯂꯩꯥꯏꯅꯥꯅꯣ ꯍꯥꯏꯗ ꯐꯥꯕ ꯉꯝꯗꯦꯗ ꯂꯣꯛ ꯈꯨꯕꯗꯒꯤ ꯍꯧꯔꯛꯄꯅꯦꯕ ꯂꯣꯛ ꯈꯨꯔꯒ ꯃꯥꯁꯦ ꯍꯥꯏꯕꯗꯤ ꯑꯗꯨꯝ ꯐꯒꯅꯤ ꯅꯣꯔꯃꯦꯜꯒꯤ ꯈꯜꯂꯒ ꯑꯗꯨꯝ ꯍꯧꯖꯤꯛꯀꯤ ꯗꯥꯛꯇꯔ ꯂꯇꯥꯅꯗꯕꯤꯗ ꯑꯗꯨꯝ ꯍꯤꯗꯥꯛꯀꯨꯝꯕ ꯁꯥꯔꯒꯀꯣ ꯑꯗꯨꯝ ꯐꯛꯁꯤꯅꯤ ꯍꯥꯏꯕꯒꯤ ꯑꯗꯨꯝ ꯆꯥꯔꯒ ꯂꯩꯕ ꯑꯗꯨꯗ ꯑꯗꯨꯝ ꯐꯔꯛꯇ꯭ꯔꯕ ꯍꯥꯏꯇꯥꯔꯦ ꯑꯗꯨ ꯁꯨꯝ ꯂꯣꯛꯈꯨꯗꯅ ꯃꯥꯒꯤ ꯈꯨꯃꯟꯗꯅꯅꯕ ꯃꯥꯒꯤ ꯆꯦ ꯑꯁꯤꯗ ꯌꯥꯝ ꯅꯥꯔꯛꯑꯕ ꯌꯥꯝ ꯈꯨꯔꯗꯤ ꯅꯥꯏꯗꯅꯕ ꯑꯗꯨ ꯇꯧꯔꯛ ꯑꯗꯨ ꯇꯧꯔꯛꯄꯩ ꯂꯥꯏꯌꯦꯡꯕꯁꯤ ꯗꯣꯛꯇꯔꯗ ꯍꯥꯏꯐꯦꯠ ꯆꯦꯛꯑꯞ ꯇꯧꯔꯁꯦ ꯑꯩꯅ ꯂꯥꯛꯑꯣ ꯍꯥꯏꯔꯒ ꯥꯂꯥꯛꯑꯦ ꯍꯞꯇꯥ ꯑꯅꯤ ꯑꯍꯨꯝꯒꯨꯝꯕꯗ ꯂꯩꯌꯦ ꯏꯃꯁꯨ ꯂꯥꯛꯑꯦꯕ
ꯎꯝ ꯎꯝ
ꯑꯗꯨꯒ ꯂꯥꯏꯌꯦꯡꯉꯦ ꯇꯦꯁ ꯇꯧꯕ ꯇꯧꯕ ꯇꯧꯕ ꯌꯥꯕ ꯇꯧꯔꯦ ꯀꯩꯃꯇ ꯂꯩꯇꯦ ꯍꯥꯏꯔꯦ ꯑꯗꯣ ꯍꯤꯗ ꯍꯤꯗꯥꯛ ꯆꯥꯔꯒ ꯑꯗꯨꯝ ꯐꯔꯦꯅꯦ
ꯎꯝ
ꯀꯔꯤ ꯂꯩꯅꯥꯅ ꯅꯥꯍꯜꯂꯤꯅꯣ ꯍꯥꯏꯕꯗꯨ ꯈꯪꯗ꯭ꯔꯦꯕ
ꯑꯁ ꯗꯣꯛꯇꯔꯅꯁꯨ ꯈ ꯀꯩꯁꯨ ꯇꯧꯗꯦ ꯍꯥꯏꯔꯤꯕ
ꯎꯝ ꯑꯗꯨ ꯑꯗꯨꯝ ꯐꯔꯦ ꯍꯤꯗꯥꯛꯇꯨ ꯆꯥꯔꯦ ꯆꯥꯔꯒ ꯌꯦꯡꯕ ꯌꯥꯕ ꯂꯥꯏꯅꯥ ꯆꯤꯡꯅꯕꯁꯤꯡꯗ ꯂꯣꯏꯅ ꯌꯦꯡꯉꯛꯑꯦꯕ
ꯎꯝ
ꯍꯥꯏꯕꯗꯤ ꯇꯥꯏꯐꯣꯏꯠꯀꯨꯝꯕ ꯀꯩꯀꯩꯅꯣ
ꯅꯪꯅ ꯄꯨꯔꯒ ꯌꯦꯡꯕꯤꯕ꯭ꯔꯣ ꯍꯥꯏꯁꯦ
ꯑꯦ ꯑꯩ ꯃꯆꯥꯅꯨꯄꯥ ꯑꯩ ꯅꯠꯇ꯭ꯔꯗꯤ ꯀꯅꯥꯅꯣ ꯑꯩ ꯄꯨꯔ ꯌꯦꯡꯕꯤꯔꯣꯏꯕ
ꯐꯩꯌꯦ ꯐꯌꯦ ꯍꯤꯡꯕꯤꯌꯣ ꯃꯣꯏ ꯑꯅꯥ ꯑ ꯑꯅꯥ ꯇꯥꯕ ꯀꯥꯟꯗ ꯅꯪ ꯌꯦꯡꯕꯤꯕꯗꯣ ꯅꯪ ꯕꯣꯔ ꯐꯪꯗꯣꯏꯅꯦ
ꯑꯩꯅ ꯌꯦꯡꯕꯤꯗꯗꯤ ꯀꯅꯥꯗꯅꯣ ꯑꯩ ꯁꯨꯇꯤ ꯂꯧꯔꯒ ꯑꯩꯅ ꯑꯣꯏꯅ ꯆꯠꯂꯦ ꯅꯤꯀꯦꯅꯤ ꯍꯥꯏꯕꯗꯤ ꯑꯩꯗꯤ ꯑꯗꯨꯝ
ꯃꯤ ꯑꯌꯥꯝꯕꯅ ꯑꯩꯕꯨ ꯍꯣꯁꯄꯤꯇꯥꯜ ꯈꯛꯀꯤ ꯇꯧꯔꯗꯤ ꯑꯗꯨꯝ ꯈꯪꯗꯦꯗ ꯏꯁꯥ ꯏꯇꯣꯝꯇ ꯊꯥꯒꯠꯇꯕ ꯅꯠꯇꯕꯀꯣ ꯑꯗꯨꯝ ꯀꯧꯔꯛꯑꯦꯗ ꯆꯠꯃꯤꯟꯅꯁꯤ ꯇꯧꯔꯒ ꯍꯧꯖꯤꯛꯀꯤ ꯑꯩꯒꯤ ꯏꯃꯥ ꯏꯄꯥ ꯑꯍꯟꯒꯤ ꯅꯨꯄꯤꯗꯣ
ꯎꯝ
ꯏꯃꯥ ꯀꯧꯕ ꯇꯥꯔꯦꯅ ꯑꯗꯨꯁꯨ ꯏꯄꯥ ꯑꯍꯟ ꯏꯄꯥꯒꯤ ꯃꯌꯥꯝꯕꯒꯤ ꯅꯨꯄꯤꯗꯨꯁꯨ ꯉꯍꯥꯟ ꯅꯥꯔꯒ ꯑꯗꯨꯁꯨ ꯍꯣꯁꯄꯤꯇꯥꯜꯗ ꯑꯩ ꯂꯩꯃꯤꯟꯅꯕꯅꯦꯕ
ꯎꯝ
ꯇꯧꯕ ꯀꯩꯀꯥ ꯔꯤꯖꯜ ꯂꯧꯕ ꯇꯦꯁ ꯊꯥꯒꯗ ꯀ ꯑꯩꯒꯤ ꯍꯥꯏꯕꯗꯤ ꯏꯁ ꯍꯤꯟꯗꯤ ꯈꯪꯕ ꯏꯪꯂꯤꯁ ꯈꯪꯕ ꯈꯔ ꯗꯔꯀꯥꯔ ꯑꯣꯏꯕꯒꯤꯀꯣ
ꯎꯝ
ꯑꯗꯨꯒꯤ ꯑꯩꯅ ꯑꯣꯏꯅ ꯂꯩꯃꯤꯟꯅꯩꯑꯦꯕ ꯑꯌꯥꯝꯕ ꯑꯗꯨꯒ ꯏꯌꯥꯝꯕꯒꯤ ꯎꯝ
ꯍꯤꯟꯗꯤ ꯈꯥꯡꯕ꯭ꯔꯣ ꯎꯝ
ꯍꯤꯟꯗꯤꯒꯤ ꯈꯪꯉꯦ
ꯈꯪꯉꯦ
ꯎꯝ
ꯐꯩꯀꯣ
ꯑꯩ ꯀꯩꯅꯣꯗ ꯊꯕꯛ ꯇꯧꯔꯦ ꯍꯥꯏꯁꯦ ꯀ ꯈꯪꯗ꯭ꯔꯣ ꯁꯤꯚꯥꯏꯒꯤ ꯃꯐꯝꯗ ꯊꯕꯛ ꯇꯧꯔꯦ ꯍꯥꯏꯁꯦ ꯁꯤꯗꯤ ꯈꯪꯗ꯭ꯔꯗꯤ
ꯎ ꯎꯝ ꯑꯗꯣ ꯑꯩꯗꯤ ꯑꯗꯨꯒꯨꯝꯕꯗꯤ ꯈꯟꯗꯕ ꯑꯗꯨꯒꯤ
ꯑ ꯀꯩꯅꯣ ꯑꯩꯁꯦ ꯍꯥꯟꯅꯗꯤ ꯈꯪꯉꯝꯗꯦꯕꯀꯣ
ꯎꯝ
ꯌꯥꯝ ꯂꯨꯕ ꯌꯥꯝ ꯂꯨꯕꯗꯗꯤ ꯑꯩꯁꯨ ꯈꯪꯗꯦꯗ ꯍꯥꯏꯕꯗꯤ ꯏꯃꯥꯒꯤ ꯂꯣꯟ ꯑꯣꯏꯔꯕꯅꯤꯅꯀꯣ ꯑꯗꯨ ꯑꯣꯏꯔꯁꯨ ꯈꯔ ꯅꯣꯔꯃꯦꯜ ꯑꯣꯏꯕ ꯋꯥꯔꯤ ꯁꯥꯟꯅꯕꯒꯤ ꯑꯣꯏꯅꯗꯤ ꯈꯪꯒꯦꯗ
ꯎꯝ ꯑꯗꯨ ꯐꯔꯦꯗ ꯑꯩꯈꯣꯏꯗꯤ ꯑꯗꯨꯐꯥꯎ ꯈꯪꯗꯦꯕ
ꯌꯥꯝ ꯆꯪꯉꯒ ꯒ꯭ꯔꯥꯃꯥꯔꯒꯤ ꯃꯅꯨꯡꯗ ꯊꯟꯕꯗꯨꯗꯤ ꯈꯪꯗꯦꯕꯀꯣ
ꯍꯣꯏ ꯍꯣꯏ ꯍꯣꯏ ꯃꯅꯨꯡꯗ
ꯍꯣꯏ ꯍꯣꯏ ꯑꯗꯨꯝ ꯅꯣꯔꯃꯦꯜꯒꯤ ꯋꯥꯔꯤ ꯁꯥꯟꯅꯕ ꯍꯥꯏꯇꯥꯔꯦꯅꯦ ꯑꯗꯨꯒꯨꯝꯕꯗꯤ ꯑꯗꯨꯝ ꯃꯔꯤ ꯁꯦꯟꯅꯕ ꯉꯝꯃꯦꯅꯦ
ꯎꯝ
ꯑꯩꯅ ꯈꯨꯝꯕꯩ
ꯌꯥꯝꯕꯨꯗꯤ ꯉꯝꯗꯦ ꯍꯥꯏꯕ
ꯍꯣꯏ ꯍꯣꯏ ꯍꯣꯏ ꯑꯗꯨ ꯍꯥꯏꯕ
ꯎ ꯑꯗꯨ ꯐꯔ ꯀꯩꯅꯣ ꯑꯩꯈꯣꯏꯗꯤ ꯑꯗꯨ ꯐꯣ ꯉꯥꯡꯕ ꯍꯩꯇꯦꯗ
ꯏꯁ ꯑꯗꯨꯝ ꯃꯣꯏꯒꯤ ꯉꯥꯡꯕ ꯃꯤꯗꯤ ꯃꯔꯛꯇ ꯂꯩꯔꯗꯤ ꯑꯗꯨꯝ ꯈꯪꯕꯅꯦꯗ ꯑꯩꯁꯦ ꯀꯕꯨ ꯑꯩ ꯀꯕꯨꯏ ꯈꯪꯉꯦ ꯀꯕꯨꯏ ꯀꯕꯨꯏꯒꯤ ꯂꯣꯟꯗꯤ ꯐꯖꯅ ꯈꯪꯉꯦꯗ
ꯎꯝ ꯑꯩꯁꯨ ꯅꯣꯏ ꯏꯪꯊꯣꯜꯗ ꯂꯥꯛꯑꯁꯤꯔ ꯈꯪꯗ꯭ꯔꯦꯗ
ꯈꯪꯅꯕ ꯂꯥꯛꯑꯣꯗꯅ ꯑꯗꯨꯏꯗꯤꯦ ꯁꯤ
ꯎ ꯂꯣꯟ ꯂꯣꯟ ꯈꯪꯅꯤꯡꯕꯒꯤ ꯂꯒ ꯅꯣꯟꯟ꯭ꯔ ꯇꯝꯣꯣꯏꯅꯦꯕ
ꯎꯝ
ꯎ
ꯑꯗꯨꯒ ꯌꯨꯝꯗ ꯑꯗꯨꯝ ꯂꯩꯒꯗꯕꯅꯦꯕ
ꯎꯝ ꯃꯥꯅꯦ
ꯑꯩ ꯂꯡꯉꯩꯁꯨ ꯇꯝꯅꯤꯡꯕꯅꯤꯅꯦꯍ
ꯑꯗꯨ ꯃꯗ ꯅꯨꯃꯤꯠ ꯅꯪꯕꯨ
ꯀꯥꯏ ꯂꯩꯗ ꯑ ꯑꯃꯔ ꯑꯣꯋꯥꯔꯁꯨ ꯑꯃꯈꯛ ꯌꯥꯎꯕꯗꯣ ꯏꯁ ꯑꯗꯨ ꯀꯔꯤ ꯀꯥꯏꯒꯦꯗ ꯑꯃ ꯑꯩ ꯉꯁꯥꯏ ꯍꯪꯕꯅꯦꯕ ꯍꯧꯖꯤꯛꯀꯤ ꯀꯩꯅꯣꯗꯨꯗ ꯍꯧꯖꯤꯛꯀꯤꯗꯨꯗꯤ ꯀꯃꯥꯏꯅ ꯍꯪꯗꯣꯏꯅꯣ ꯀꯩꯅꯣ ꯃꯅꯤꯄꯨꯔꯤ ꯂꯣꯟꯗ ꯍꯥꯏ ꯍꯥꯏꯕ꯭ꯔꯥ ꯀꯦꯅꯦꯣ ꯀꯃꯥꯏꯅ ꯍꯥꯏꯗꯣꯏꯕ ꯀꯩꯅꯣ ꯍꯥꯏꯕ ꯍꯧꯖꯤꯛꯀꯤ ꯑꯩꯅ ꯍꯥꯏꯔꯤꯕ ꯂꯣꯟꯗꯣ ꯋꯥꯍꯩꯗꯣ ꯃꯅꯤꯄꯨꯔꯤꯗ ꯌꯥꯎꯕ꯭ꯔꯕ ꯑꯗꯨꯗꯤ ꯃꯤꯒꯤ ꯃꯃꯤꯡꯅꯦꯕ ꯀꯩꯁꯨ ꯀꯥꯏꯗꯦ ꯑꯗꯨꯒꯨꯝꯕꯗꯤ
ꯎꯝ
ꯑꯗꯦ
ꯃꯤ ꯃꯤꯒꯤ ꯃꯤꯡꯒꯨꯝꯕ ꯍꯥꯏꯅꯣ ꯍꯥꯏꯕ